ꯅꯨꯡꯉꯥꯏꯔꯤꯕꯔꯣ
ꯉꯥꯏꯔꯤꯌꯦ ꯅꯪꯗꯤ ꯀꯩꯁꯨ ꯇꯧꯗꯦ
ꯅꯨꯄꯥ ꯀꯣꯏꯕꯥ ꯆꯠꯄꯔꯣ
ꯑꯩꯁ ꯅꯨꯄꯥꯒ ꯀꯣꯏꯗꯦꯗꯥ ꯑꯩꯈꯣꯏꯗꯤ
ꯑꯩꯠ ꯆꯤꯟ ꯊꯤꯒꯅꯨꯗꯥ
ꯑꯦ ꯆꯤꯟ ꯊꯤꯗꯦ ꯑꯁꯦꯡꯕꯅꯦ ꯅꯨꯄꯥ ꯅꯨꯄꯥꯒ ꯐꯪꯗꯦꯕ
ꯑꯦ ꯐꯪꯂꯝꯒꯅꯤ ꯑꯩ ꯊꯥꯖꯗꯦ
ꯑꯁ ꯐꯪꯗꯦ ꯐꯪꯗꯦ ꯅꯨꯄꯥꯒ ꯑꯁ ꯀꯩ ꯀꯥꯟꯅꯕꯅꯣ ꯅꯨꯄꯥ ꯀꯣꯏꯔꯒ
ꯅꯣꯏ ꯂꯩꯀꯥꯏꯗ ꯅꯨꯄꯥ ꯌꯥꯝ ꯂꯩꯗ꯭ꯔꯣꯅꯦ
ꯑꯁ ꯅꯨꯄꯥꯗꯤ ꯌꯥꯝ ꯂꯩ ꯍꯦ ꯑꯗꯣ ꯑꯣꯏꯗꯕ ꯉꯥꯛꯇ ꯑꯣꯛ ꯃꯥꯟꯕ ꯉꯥꯛꯇꯅꯦ
ꯑꯣꯛ ꯃꯥꯟꯕ ꯑꯣꯏꯔꯁꯨ ꯊꯝꯃꯣꯏ ꯁꯦꯡꯅꯔꯗꯤ ꯌꯥꯔꯦꯍꯦ
ꯍꯦ ꯑꯣꯛ ꯃꯟꯕ ꯊꯝꯃꯣꯏ ꯁꯦꯡꯉꯁꯨ ꯄꯩꯁꯥ ꯄꯥꯏꯗ꯭ꯔꯗꯤ ꯄꯥꯝꯗꯤꯅꯦꯍꯦ ꯄꯩꯁꯥ ꯈꯔ ꯄꯥꯏ ꯄꯩꯁꯥ ꯈꯔ ꯄꯥꯏ ꯃꯁꯛ ꯈꯔ ꯐꯖ ꯐꯤꯒꯔ ꯈꯔ
ꯐꯤꯒꯔꯗꯨꯗꯤ ꯄꯥꯝꯗꯦ ꯍꯦ
ꯖꯤꯝ ꯁꯥꯅꯕ ꯀꯨꯝꯕ ꯅꯨꯄꯥꯗꯤ ꯄꯥꯝꯗꯦ ꯍꯦ ꯑꯩꯗꯤ
ꯑꯦꯁ ꯀꯩꯒꯤ
ꯁꯤꯛꯁ ꯄꯦꯛꯒꯨꯝꯕ ꯌꯥꯎꯕꯗꯣ ꯇꯜꯂꯦ
ꯑꯦ ꯑꯦ ꯑꯦ ꯀꯩꯒꯤꯅꯣ
ꯃꯕꯨꯛ ꯆꯥꯎꯕꯗꯣ ꯄꯥꯝꯃꯦꯗꯤ
ꯇꯂꯦꯗ
ꯃꯄꯨꯛ ꯆꯥꯎꯕꯗꯣ ꯏꯅꯥꯛ ꯈꯨꯜꯂꯦ ꯍꯥꯏꯅꯩꯌꯦ ꯃꯤꯗꯤ
ꯑꯦ ꯑꯩꯗꯤ ꯈꯪꯗꯦ ꯀꯅꯥꯅ ꯍꯥꯏꯅꯣ
ꯑꯁ ꯃꯤ ꯃꯌꯥꯝ ꯑꯗꯨꯝ ꯍꯥꯏꯅꯗ
ꯑꯦ
ꯑꯗꯨꯅ ꯐꯗ꯭ꯔꯣ
ꯑꯁ ꯇꯜꯂꯦꯗ ꯑꯩꯗꯤ
ꯖꯤꯝ ꯁꯥꯟꯅꯕ ꯅꯨꯄꯥ ꯀꯣꯏꯕꯗꯨꯒ ꯑ ꯀꯣꯏꯕꯗꯣ ꯌꯥꯔꯣꯏꯅꯦ
ꯑꯦ ꯖꯤꯝ ꯁꯥꯟꯅꯗꯣꯏꯁꯦ ꯖꯤꯝ ꯁꯥꯟꯅꯗ꯭ꯔꯁꯨ ꯌꯥꯏꯗ ꯄꯩꯁꯥ ꯄꯥꯏꯔꯗꯤ ꯑꯦ
ꯖꯤꯝ ꯁꯥꯟꯅꯕ ꯃꯤꯁꯤꯡꯁꯦ ꯎꯝ ꯆꯥꯛ ꯌꯥꯝ ꯆꯥꯕꯅꯦ
ꯆꯥ ꯌꯥꯝ ꯆꯥꯕꯅꯦ ꯑ
ꯃ ꯃꯣꯏ ꯃꯣꯏꯗꯤ ꯀ꯭ꯔꯤ ꯀꯔꯤꯅꯣ ꯌꯥꯝ ꯊꯥꯒꯠꯂꯦ
ꯏꯅꯔꯖ꯭ꯔꯤ ꯑꯦ ꯏꯅꯔꯖꯤ ꯗ꯭ꯔꯤꯡ ꯨꯒꯨꯝꯕ ꯀꯔꯤ ꯀꯔꯤꯅꯣ ꯄ꯭ꯔꯣꯇꯤꯟꯒꯨꯝꯕ ꯑꯁ ꯌꯥꯝ ꯇꯧꯕꯅꯦꯗ
ꯎꯝ ꯏꯁꯥ ꯌꯥꯝ ꯆꯪꯉꯦ ꯍꯥꯏꯌꯣ ꯑꯗꯨꯗꯤ ꯃꯣꯏꯅ ꯊꯣꯛꯄ ꯇꯧꯖꯅꯤꯗ
ꯄꯨꯛ ꯆꯥꯎꯕꯁꯤꯡꯗꯤꯀꯣ ꯈꯔ ꯆꯥꯔꯗꯤ ꯌꯥꯝ ꯊꯟꯒꯅꯦꯕ ꯃꯣꯏꯗꯤ ꯄꯨꯛ ꯆꯥꯎꯕꯅꯤꯅ ꯄꯨꯛ ꯃꯅꯨꯡꯗ ꯌꯥꯝ ꯂꯩꯕꯅꯤꯅ
ꯑꯩ ꯄꯨꯛ ꯆꯥꯔꯗꯤ ꯄꯨꯛ ꯃꯅꯨꯡꯗ ꯌꯥꯝ ꯂꯩ ꯍꯥꯏꯕ꯭ꯔꯣ
ꯆꯥꯛ ꯁꯤꯡꯗꯣ ꯁ꯭ꯇꯣꯔ ꯇꯧꯔꯒ ꯊꯝꯕꯅꯦ ꯃꯣꯏꯗꯤ
ꯆꯍꯤ ꯑꯝ ꯆꯍꯤ ꯑꯃꯒꯤ ꯌꯥꯔꯅꯤ
ꯆꯍꯤ ꯑꯃꯒꯤ ꯁꯝꯅꯦ ꯇꯜꯂꯦꯗ
ꯆꯍꯤ ꯑꯃ ꯁꯨꯔꯗꯤ ꯑꯃꯨꯛ ꯄꯤꯖꯕ
ꯑꯦ
ꯍꯩꯍꯥ ꯁꯥꯕꯅ ꯁꯤꯗꯣꯔꯦ ꯂꯩꯕ ꯉꯝꯗ꯭ꯔꯦ
ꯁꯤꯗꯁꯨ ꯌꯥꯝ ꯁꯥꯏꯑꯦ ꯅꯨꯡꯁꯥꯗꯤ ꯊꯣꯛꯇꯦ ꯑꯗꯨ ꯑꯣꯏꯔꯁꯨ ꯁꯥꯏꯌꯦ ꯑꯁꯤꯗꯗꯤꯀꯣꯟ ꯅꯨꯡ ꯗꯥꯡ ꯅꯨꯡꯗꯥꯡꯗꯁꯨ ꯅꯨꯡꯗꯥꯥ ꯊꯣꯛꯄꯅꯦ ꯌꯥꯝ ꯁꯥꯏ ꯁꯃꯟꯕꯒꯤ ꯇꯨꯝꯕ ꯌꯥꯗꯦꯅꯦ
ꯅꯨꯡꯁꯥ ꯊꯣꯛꯇ꯭ꯔꯒ ꯁꯥꯕꯗꯨꯅ ꯍꯦꯟꯅ ꯋꯥꯔꯦ ꯅꯨꯡꯁꯥ ꯊꯣꯛꯑꯗꯤ ꯈꯔ ꯐꯥꯔꯦ
ꯎꯝ ꯅꯣꯏꯗꯤ ꯀꯩ ꯀꯩ ꯇꯧꯔꯒ ꯂꯩꯔꯤꯅꯣ
ꯑꯁ ꯀꯔꯤꯁꯨ ꯇꯧꯗꯦꯗ
ꯎꯝ
ꯉꯔꯥꯡꯗꯣ ꯂꯧ ꯆꯠꯂꯦ
ꯑꯣ
ꯐꯧ ꯊꯥꯕ ꯆꯠꯂꯦ
ꯂꯧ ꯆꯠꯄꯁꯨ ꯅꯨꯡꯉꯥꯏꯕꯅꯤꯗ ꯃꯔꯛ ꯃꯔꯛ
ꯑꯁ ꯑꯗꯨꯝ ꯅꯨꯡꯉꯥꯏꯌꯦ ꯑꯁ ꯒꯤꯌꯥꯟ ꯇꯥꯗꯦꯗ ꯑꯩꯗꯤ ꯅꯨꯡꯁꯥ ꯃꯔꯛꯇ ꯆꯠꯄ ꯌꯥꯗꯦꯕ ꯅꯨꯡꯁꯥ ꯃꯔꯛꯇ ꯆꯠꯂꯗꯤ ꯀꯣꯛ ꯌꯥꯝ ꯆꯤꯛꯑꯦꯕ ꯉꯔꯥꯡꯁꯨ ꯀꯣꯛ ꯆꯤꯛꯄꯅ ꯑꯁ ꯑꯣꯛꯅꯤꯡꯉꯒ ꯇꯧꯕꯅꯤ
ꯍꯩꯁ
ꯎꯄꯥꯏ ꯂꯩꯇꯦ ꯅꯨꯡꯁꯥ ꯅꯨꯡꯁꯥ ꯃꯔꯛꯇ ꯊꯣꯛꯇꯕꯤꯗ ꯊꯕꯛ ꯁꯨꯒꯦꯅ ꯈꯜꯒꯅꯨ ꯀꯥꯏꯗ ꯊꯨꯁꯤꯔ
ꯁꯥꯇꯤꯟ ꯄꯥꯏꯔꯒ ꯆꯠꯂꯣ ꯑꯗꯨꯗꯤ
ꯌꯥꯗꯦꯅꯦ ꯁꯥꯇꯤꯟ ꯈꯛꯇꯅ
ꯁꯥꯇꯤꯟ ꯁꯥꯇꯤꯟ ꯑꯆꯧꯕ ꯂꯩꯕꯗꯣ
ꯎꯝ
ꯌꯥꯝ ꯆꯥꯎꯕꯗꯣ ꯑꯗꯨ ꯄꯥꯏꯔ ꯆꯠꯂꯣ
ꯑꯗꯨꯁꯨꯨ ꯃꯃꯜ ꯌꯥꯝ ꯇꯥꯡꯉꯝꯒꯅꯤꯅꯦ ꯄꯩꯁꯥ ꯂꯩꯇꯕꯁꯤꯗ
ꯄꯩꯁꯥ ꯂꯩꯇꯕꯁꯦ ꯕꯦꯔꯥꯅꯤꯍꯦ
ꯏꯪꯉꯦ
ꯄꯥꯞꯅꯦ ꯄꯥꯞ
ꯅꯣꯏꯕꯨ ꯀꯩ ꯌꯦꯟꯖꯥꯡ ꯆꯥꯔꯦꯒꯦ
ꯑꯁ ꯑꯩꯈꯣꯏꯁꯦ ꯀꯥꯡꯁꯣꯏ ꯑꯣꯏꯅ ꯆꯥꯔꯦ
ꯀꯩ ꯀꯥꯡꯁꯣꯏꯅꯣ
ꯌꯥꯝꯃꯦꯗ ꯃꯁꯤꯡ ꯁꯨꯔꯦ
ꯑꯩꯗꯤ ꯆꯥꯛ ꯆꯥꯗ꯭ꯔꯤ
ꯑꯁ ꯊꯦꯡꯉꯦꯅꯦꯍꯦ
ꯆꯥꯅꯤꯡꯔꯦ ꯉꯔꯥꯡꯁꯨ ꯆꯥꯛꯆꯥꯥꯗꯦ ꯑꯁ ꯆꯥꯕ ꯌꯥꯗꯦꯅꯦ
ꯑꯁ ꯀꯃꯥꯏ ꯇꯧꯕꯅꯣꯅꯦ
ꯃꯨꯛꯇꯗꯤ ꯂꯥꯝꯕ ꯖꯤꯟꯗꯗꯤ ꯌꯥ ꯆꯥꯕ ꯌꯥꯗꯦꯕ
ꯑꯗꯨꯗꯤ ꯑꯍꯥꯎ ꯑꯍꯥꯎꯕ ꯂꯧꯔ ꯂꯩꯔꯒ ꯆꯥꯔꯣ
ꯑꯍꯥꯎꯕꯁꯨ ꯆꯥꯅꯤꯡꯗꯦ ꯉꯔꯥꯡꯗꯣ ꯌꯦꯟ ꯊꯣꯡꯂꯒ ꯆꯥꯔꯦ ꯇꯥꯕ ꯌꯥꯗꯦ
ꯍ
ꯀꯔꯤꯒꯤꯅꯣ ꯑꯩꯁꯨ ꯈꯪꯗ꯭ꯔꯦ
ꯅꯥꯔꯗꯤ ꯂꯣꯏꯔꯦꯍꯦ ꯑꯩꯁꯦ
ꯅꯕ ꯌꯥꯗ꯭ꯔꯦ ꯅꯥꯒꯅꯣ ꯅꯥꯒꯅꯣ
ꯄꯩꯁꯥ ꯂꯩꯇ꯭ꯔꯀꯥꯟꯁꯤꯗꯀꯣ ꯑꯃꯨꯛ ꯅꯥꯔꯗꯤ ꯂꯣꯏꯔꯦ ꯑꯩꯗꯤ
ꯄꯩꯁꯥꯁꯦ ꯆꯠꯄ ꯃꯐꯝ ꯉꯥꯛꯇ ꯑꯁ ꯂꯩꯐꯝ ꯈꯪꯗ꯭ꯔꯦ
ꯑꯗꯨꯅꯦ ꯍꯦꯛ ꯂꯛꯑꯒ ꯍꯦꯛ ꯆꯠꯄ
ꯑꯩꯗ ꯐꯅꯦꯒꯦ
ꯎ
ꯐꯩꯅꯦꯒꯤ ꯃꯔꯨꯞꯁꯨ ꯌꯥꯎꯕꯤꯕ ꯑꯗꯨꯒꯤ ꯑꯁ ꯄꯤꯅꯤꯡꯉꯥꯏꯁꯨ ꯂꯩꯗ꯭ꯔꯦ ꯑꯩꯒꯤ ꯄꯩꯁꯥ ꯂꯧꯈꯤꯕꯁꯤꯡꯁꯨ
ꯍ
ꯄꯤꯔꯛꯇꯦ
ꯀꯔꯤ ꯑꯣꯏꯒꯗꯕꯅꯣ ꯈꯪꯗ꯭ꯔꯦ
ꯄꯥꯈꯪ ꯑꯃꯁꯨ ꯑꯩꯉꯣꯟꯗꯒꯤ ꯂꯤꯁꯤꯡ ꯑꯅꯤ ꯂꯧꯔꯒ ꯄꯤꯔꯛꯑꯣ ꯍꯥꯏꯔꯒ ꯂꯩꯇꯦꯅ ꯑꯗꯨꯝ ꯂꯩꯔꯦ
ꯑꯁ ꯂꯣꯏꯔꯦ
ꯑꯩꯁꯨ ꯍꯥꯏꯃꯟꯕꯗꯒꯤ ꯏꯀꯥꯏꯔꯦ ꯑꯃꯨꯛ ꯍꯥꯏꯕ ꯁꯥꯎꯗꯤ ꯌꯥꯝ ꯁꯥꯎꯅꯤꯡꯉꯕꯅꯤ ꯑꯩꯁꯨ ꯄꯩꯁꯥ ꯂꯩꯃꯗꯒꯤ ꯄꯩꯁꯥ ꯂꯩꯔꯗꯤ ꯀꯥꯏꯗꯦꯕ
ꯍꯣꯏ
ꯎꯄꯥꯥꯏ ꯂꯩꯇꯦ
ꯄꯥꯏ ꯂꯩꯇ ꯄꯥꯏ ꯂꯩꯇꯦ ꯍꯥꯏꯔꯒ ꯑꯗꯨ ꯁꯛꯑꯒ ꯂꯩ
ꯑꯥ
ꯄꯥꯏ ꯂꯩꯇꯦ ꯄꯥꯏ ꯂꯩꯇꯦ ꯏꯁꯩꯗꯣ ꯑꯗꯨ ꯁꯥꯛꯑꯒ ꯂꯩꯔꯣ
ꯑ ꯑꯗꯨ ꯁꯥꯛꯑꯗꯤ ꯑꯁ
ꯄꯩꯁꯥ ꯊꯣꯛꯂꯛꯑꯗꯤ ꯐꯒꯗꯕ
ꯍꯣꯏ
ꯑꯗꯨ ꯑꯣꯏꯔꯗꯤ ꯑꯦꯁ ꯎꯝ ꯅꯨꯡꯇꯤꯒꯤ ꯁꯛꯑꯒ ꯂꯩꯔꯅꯤ ꯑꯩꯗꯤ ꯆꯤꯡꯗꯒꯦ ꯄꯩꯁꯥ ꯊꯣꯛꯂꯛꯑꯗꯤ ꯐꯒꯗꯕꯀꯣ
ꯍꫭꯏ
ꯍꯥꯏ
ꯌꯨꯝꯗ ꯂꯥꯛꯑꯒ ꯑꯁ ꯀꯣꯛ ꯆꯤꯛꯄꯁꯦ ꯌꯥꯝ ꯍꯦꯟꯒꯠꯂꯛꯑꯦ
ꯌꯨꯝꯗꯕꯨ ꯅꯨꯡꯉꯥꯏ ꯂꯩꯕ ꯅꯨꯡꯉꯥꯏꯕ꯭ꯔꯣ ꯁꯤꯗ ꯂꯥꯛꯑꯣ
ꯂꯩꯕ ꯅꯨꯡꯉꯥꯏꯇꯦꯅꯦ ꯑꯁ ꯊꯕꯛ ꯁꯨꯔ ꯁꯨꯔꯒꯥ ꯂꯩꯕ ꯗꫭ ꯌꯨꯝꯗ ꯂꯩꯔꯒ
ꯅꯨꯉꯥꯏꯇꯦꯅ
ꯀꯩꯅꯣ ꯄꯟꯕꯩ ꯇꯥꯏꯞꯇ ꯀꯩꯅꯣ ꯄꯟꯕꯩ ꯇꯥꯏꯞꯇ ꯇꯧꯕꯅꯦ ꯊꯕꯛ ꯁꯨꯗ꯭ꯔꯗꯤ
ꯀꯔꯤꯅꯣ
ꯊꯕꯛ ꯁꯨꯨꯔꯒ ꯀꯣ ꯑꯃꯨꯛꯁꯨ ꯁꯨꯗꯕꯤꯗꯅ ꯂꯩꯔꯗꯤꯀꯣ ꯀꯩꯅꯣ ꯇꯧꯕꯅꯦꯕ ꯀꯔꯤ
ꯐꯃꯨꯡꯗ ꯑꯗꯨꯝ ꯍꯤꯞꯄꯒ ꯂꯩꯕꯗꯣ ꯉꯥꯎꯒꯦ ꯇꯧꯋꯦꯕ ꯑꯩꯗꯤ
ꯐꫭꯟꯖꯨ ꯌꯦꯡꯃꯟꯕꯗꯒꯤ ꯌꯥꯗ꯭ꯔꯦꯕ ꯃꯠꯁꯦ ꯂꯣꯏ ꯁꯣꯛꯑꯅꯤ
ꯍꯩ
ꯏꯁꯥꯅ ꯄꯪꯅꯣꯏ ꯅꯣꯏ ꯈꯠꯂꯛꯄꯅꯦ
ꯗꯥꯏꯇꯤꯡ ꯇꯧꯔꯣ
ꯗꯥꯏꯇꯤꯡ ꯇꯥꯎꯔꯁꯨ ꯌꯥꯒꯗꯕ ꯃꯥꯗ꯭ꯔꯦꯗ ꯈꯪꯗꯔꯦ
ꯌꯥꯕꯅꯤꯍꯦ ꯗꯥꯏꯇꯤꯡ ꯇꯧꯔꯗꯤ ꯗꯥꯏꯇꯤꯡ ꯇꯧꯕꯗ ꯅꯪ
ꯗꯥꯏꯇꯤꯡ ꯇꯧꯕꯒ ꯂꯥꯏꯔꯤ ꯅꯥꯕ ꯅꯥꯔꯒ ꯇꯣꯛꯀꯅꯤ
ꯍꯝ
ꯏꯟꯖꯥꯡ ꯑꯍꯥꯎꯕꯁꯨ ꯆꯥꯏ ꯏꯟꯖꯥꯡ ꯑꯍꯥꯎꯕ ꯊꯣꯡꯉꯁꯨ ꯆꯥꯅꯤꯡꯗꯕꯗꯨꯕꯨ
ꯑꯦ ꯑꯥꯗ ꯂꯩꯕ ꯅꯨꯄꯤꯗꯣ
ꯑꯧ
ꯑꯣ ꯀꯃꯥꯏꯅ ꯇꯧꯏ ꯍꯥꯏꯕ꯭ꯔꯥ
ꯆꯦꯡꯈ꯭ꯔꯕ ꯅꯨꯄꯤꯗꯨꯔꯣ
ꯅꯠꯇꯦ ꯑꯥꯗ ꯂꯩꯈꯤꯕꯗꯣ ꯍ
ꯑꯁ ꯈꯪꯗꯦꯗ ꯌꯥꯝ ꯅꯨꯡꯉꯥꯏꯔꯝꯒꯅꯤ ꯃꯥꯗꯤ
ꯑꯦ
ꯑꯁ ꯃꯥꯒꯤ ꯊꯕꯛꯇꯨꯁꯨ ꯂꯦꯞꯄꯗ ꯌꯥꯝ ꯋꯥꯏ ꯍꯥꯏꯗ
ꯑꯣ
ꯊꯕꯛꯗꯤ ꯌꯥꯝ ꯂꯩ ꯍꯥꯏ ꯑꯗꯣ
ꯑꯁ ꯃꯥꯒꯤ ꯏꯁꯇꯦꯇꯁꯇꯤ ꯂꯩꯕ ꯅꯨꯡꯉꯥꯏꯕ ꯃꯥꯜꯂꯦ
ꯑꯥ ꯅꯨꯡꯉꯥꯏꯕꯨꯗꯤ ꯅꯨꯡꯉꯥꯏꯔꯝꯒꯅꯤ ꯃꯤ ꯌꯥꯝꯂꯥꯛ ꯑꯗꯤ ꯑꯗꯨꯝ ꯂꯦꯄꯒ ꯂꯩꯔꯅꯤꯗꯅ
ꯎꯝ
ꯂꯦꯞꯄꯁꯨ